ꯀꯩꯗꯧꯔꯤꯅꯣ
ꯍꯜꯂꯛꯇ ꯉꯥꯏꯔꯤꯗ
ꯎꯝ ꯀꯩ ꯃꯊꯦꯜ ꯆꯥꯔꯦ
ꯈꯪꯗꯦꯕꯣ ꯆꯥꯛ ꯆꯥꯗ꯭ꯔꯦ ꯀꯔꯤ ꯌꯦꯟꯖꯥꯡ ꯊꯣꯡꯉꯤꯖꯥꯠꯅꯣ ꯆꯥꯎꯔꯕꯣ ꯅꯪꯗꯤ ꯑꯥ
ꯅꯪ ꯊꯣꯡꯗ꯭ꯔꯕꯣ ꯉꯁꯤꯗꯤ
ꯎꯝ ꯊꯣꯡꯗꯦ
ꯎꯝ ꯌꯥꯝ
ꯆꯥꯛ ꯈꯇ ꯊꯣꯡꯕ ꯑꯩꯅ
ꯑꯍꯥꯎꯕ ꯊꯣꯡꯉꯝꯃꯅꯤ ꯑꯗꯨꯗꯤ ꯅꯨꯃꯤꯗꯥꯡ ꯊꯣꯡꯕ ꯈꯣꯏꯅ
ꯎꯝ ꯉꯔꯥꯡ ꯏꯟꯖꯥꯡ ꯆꯥꯗꯧ ꯃꯥꯜꯂꯦ ꯉꯁꯤꯗꯤ
ꯎꯝ ꯉꯔꯥꯡ ꯍꯤꯡꯖꯥꯡ ꯍꯥꯎꯕ ꯃꯥꯜꯂꯦ ꯑꯗꯨꯗꯤ
ꯑꯥꯎ ꯌꯦꯟ ꯒ ꯑꯣꯛꯁꯥ
ꯍꯁ ꯍꯥꯎꯔꯅꯤꯍꯦ
ꯍꯥꯎꯋꯦ ꯑꯗꯨꯕꯨ ꯌꯦꯟꯗꯤ ꯍꯥꯎꯇꯦ
ꯀꯩꯗꯧꯔꯝꯃꯤꯅꯣ ꯍꯧꯖꯤꯛꯇꯤ
ꯐꯝꯃꯝꯃꯦ ꯅꯪꯗꯤ
ꯑꯩꯖꯤꯀꯥꯟ ꯆꯥꯛ ꯆꯥꯊꯣꯛꯑꯒ ꯐꯝꯃ ꯂꯩꯌꯦ
ꯑꯣ ꯀꯩ ꯖꯥꯡ ꯆꯥꯔꯕ
ꯑꯂꯨꯒ ꯈꯥꯃꯦꯟ ꯆꯥꯔꯦ ꯉꯁꯤꯗꯤ ꯑꯗꯨꯁꯨ ꯉꯔꯥꯡ ꯉꯔꯥꯡꯒꯤ ꯌꯦꯟꯖꯥꯡ ꯑꯗꯨꯅꯤꯗ ꯊꯣꯡꯕ ꯇꯟꯗꯗꯟ ꯇꯟꯗꯅ ꯊꯣꯡꯗ꯭ꯔꯦ ꯑꯗꯨꯝ ꯆꯥꯈ꯭ꯔꯦ ꯉꯔꯥꯡ ꯑꯩꯅ
ꯐꯩꯅꯦ ꯐꯩꯅꯦ ꯅꯇꯟ ꯂꯩꯕ꯭ꯔꯣ
ꯍꯧꯖꯤꯛꯗꯤ ꯏꯊꯟꯇ ꯂꯩꯌꯦ ꯍꯣꯏ
ꯅꯣꯏ ꯆꯦ ꯆꯠꯈ꯭ꯔꯕꯣ
ꯃꯥꯁꯦ ꯍꯧꯖꯤꯛ ꯃꯄꯥꯟ ꯊꯣꯛꯈꯤꯕ
ꯑꯣ ꯅꯣꯏ ꯆꯦ ꯉꯁꯤ ꯌꯨꯝ ꯆꯠꯇꯣꯏꯔꯣ
ꯑꯥ
ꯅꯣꯏꯒ ꯇꯥꯜꯂꯦ ꯍꯥꯏꯗ
ꯇꯥꯜꯂꯕꯅꯤ ꯋꯥꯏ ꯆꯤꯜꯂꯦꯅ ꯁꯥꯥꯅ ꯁꯥꯕꯒ
ꯂꯣꯏꯔꯦꯍꯦ ꯅꯨꯃꯤꯠ ꯅꯤꯅꯤꯒꯨꯝꯕꯗꯤ ꯂꯩꯍꯟꯕ ꯌꯥꯕꯁꯤꯕꯨ
ꯀꯥꯟꯅꯗꯦꯗ
ꯇꯧꯅꯤꯡꯉꯥꯏꯁꯨ ꯂꯩꯇꯕꯗꯨꯕꯨ
ꯑꯗꯨꯑꯣꯏꯁꯨ ꯑꯁ ꯑꯁ ꯑꯗꯨꯗꯤ ꯅꯪ ꯆꯠ ꯄꯤꯔꯨꯔꯣ ꯗꯅ
ꯑꯩꯗꯤ ꯁꯣꯝꯅ ꯊꯕꯛ ꯇꯧꯔꯤꯝꯅꯤꯅ ꯎꯄꯥꯏ ꯂꯩꯇ꯭ꯔꯦ ꯅꯪ ꯊꯤꯟꯕꯤꯔꯣꯅꯦ ꯑꯩꯈꯣꯏ ꯏꯆꯦꯁꯦ ꯌꯨꯝꯐꯥꯎꯗ
ꯑꯩꯗꯤ ꯉꯁꯥꯏ ꯂꯥꯎ ꯍꯥꯏꯕꯅꯦ ꯅꯣꯏꯆꯦ ꯂꯥꯛꯇꯕꯩꯅꯤ
ꯅꯪ ꯍꯣꯔꯦꯟ ꯂꯥꯛꯀꯅꯤꯗꯅ ꯑꯗꯨ ꯊꯤꯡꯕꯤꯈ꯭ꯔꯣꯅꯦ ꯅꯪ ꯒꯥꯔꯤ ꯃꯆꯥꯗꯨꯗ ꯍꯥ
ꯍꯣꯔꯦꯟꯗꯤ ꯁꯪꯉꯣꯏꯕ ꯊꯕꯛ ꯂꯩꯕꯗꯣ ꯍꯣꯔꯦꯟꯗꯤ ꯉꯟꯅ ꯂꯥꯑꯗꯤ ꯈ꯭ꯔ ꯐꯥꯗꯣꯏꯕ ꯃ ꯊꯦꯡꯅ
ꯀꯩ ꯊꯕꯛ ꯆꯠꯀꯦ ꯍꯥꯏꯕꯅꯣ
ꯉꯁꯤꯁꯦ ꯗꯨꯀꯥꯟ ꯌꯦꯡꯕ
ꯀꯔꯤ ꯗꯨꯀꯥꯟ ꯌꯦꯡꯕ ꯍꯥꯏꯗꯤ ꯀꯔꯤ ꯇꯧꯅꯤꯡꯉꯥꯏ ꯗꯨꯀꯥꯟ ꯐꯝꯅꯤꯡꯉꯥꯏ
ꯑꯥ ꯗꯨꯀꯥꯟ ꯁꯦꯟꯅꯕ ꯅꯩꯇꯥꯏ
ꯑꯣ ꯌꯥꯝ ꯐꯩꯌꯦ ꯌꯥꯝ ꯐꯩꯌꯦ ꯉꯔꯥꯡꯗꯤ ꯀꯗꯥꯥꯏ ꯀꯗꯥꯥꯏ ꯆꯠꯂꯦꯅ
ꯑꯩꯗꯣ ꯉꯔꯥꯡ ꯉꯥꯔꯥꯡ ꯕꯖꯔꯗ ꯂꯩꯗ ꯑꯗꯨꯝ
ꯕꯖꯥꯔ ꯂꯩꯔꯗꯤ ꯑꯁ ꯑꯩꯈꯣꯏꯔꯣꯝꯗ ꯀꯣꯏꯔꯛꯄ ꯌꯥꯗ꯭ꯔꯣ
ꯂꯥꯛꯑꯣꯁꯨ ꯍꯥꯏꯗꯅ
ꯏꯁ ꯍꯥꯏꯗ꯭ꯔꯁꯨ ꯂꯥꯛꯀꯗꯝꯕꯅꯦ ꯑꯩꯅ ꯍꯥꯟꯅ ꯑꯣ ꯍꯥꯢꯔꯤ ꯍꯥꯏꯗ꯭ꯔꯁꯨ ꯍꯥꯏꯔꯗ꯭ꯔ ꯍꯥꯏꯗ꯭ꯔꯁꯨ ꯂꯥꯛꯄ ꯌꯥꯏꯌꯦ ꯀꯩꯅꯣ
ꯎꯝ ꯈꯪꯗꯕꯗꯣ
ꯑꯦ ꯏꯟꯁꯥꯡ ꯂꯥꯛꯄꯗꯨꯗꯤ ꯍꯥꯎꯕ ꯄꯨꯔꯒ ꯂꯥꯛꯑꯣꯀꯣ
ꯍꯣꯏ ꯍꯣꯢ ꯂꯥꯛꯀꯦ ꯅꯣꯏ ꯆꯦ ꯑꯦꯛꯖꯥꯝ ꯂꯣꯏꯔꯦ ꯍꯥꯏꯕ꯭ꯔꯣ
ꯎꯝ
ꯎꯁ ꯅꯨꯃꯤꯠ ꯍꯨꯝꯅꯤꯒꯤꯗꯃꯛ
ꯈꯪꯗꯦꯗ ꯑꯩꯁꯨ
ꯂꯣꯏꯔꯦꯍꯦ ꯕꯦꯔꯅꯤꯀꯣ ꯅꯪ
ꯕꯦꯔꯥ ꯉꯥꯛꯇꯅ ꯂꯩꯔꯤꯕ ꯃꯌꯥꯝꯁꯦ ꯁꯤꯗ ꯆꯥꯕ ꯌꯥꯎꯗꯝꯅꯤ
ꯅꯪ ꯅꯪ ꯅ ꯆꯥꯔꯁꯨ ꯌꯥꯔꯦ
ꯉꯁꯤꯁꯦ ꯈꯔ ꯏꯪꯕꯗꯧꯅ ꯇꯧꯋꯦꯕꯣ ꯅꯣꯡ ꯃꯪꯕ꯭ꯔꯣ ꯅꯣꯏꯔꯣꯝꯗ
ꯆꯨꯋꯦ
ꯑꯣ ꯍꯧꯖꯤꯛꯁꯨ ꯆꯨꯔꯤꯕꯣ ꯅꯣꯡꯁꯦ
ꯍꯧꯖꯤꯛꯇꯤ ꯆꯨꯗꯦ ꯑꯗꯨꯕꯨ ꯈꯖꯤꯛ ꯈꯖꯤꯛ ꯇꯕꯗꯣ
ꯅꯣꯡ ꯆꯨꯔꯗꯤ ꯑꯃꯨꯛ ꯇꯜꯂꯦ ꯆꯨꯗ꯭ꯔꯁꯨ ꯑꯃꯨꯛ ꯇꯟ
ꯑꯧ ꯑꯗꯨꯅꯦ
ꯃꯤꯁꯦ ꯄꯦꯟꯕꯅꯥꯏꯗꯦꯅꯦ ꯑꯃꯨꯛ ꯆꯨꯗ꯭ꯔꯁꯨ ꯆꯨꯗꯦ ꯍꯥꯏꯌꯦ ꯆꯨꯔꯁꯨ ꯑꯃꯨꯛ ꯆꯨꯋꯦ ꯍꯥꯏꯌꯦ ꯄꯦꯟꯕ ꯅꯥꯏꯗꯦꯕ ꯃꯤꯑꯣꯏꯕ ꯑꯩꯈꯣꯏ ꯎꯝ
ꯈꯪꯗꯦꯗ ꯇꯧꯔꯤ ꯁꯛꯇꯥꯁꯦ ꯎꯝ ꯅꯨꯡꯁꯤꯍꯦ ꯅꯣꯏ ꯆꯦꯁꯦ
ꯅꯨꯡꯁꯤꯕꯅꯦ ꯅꯨꯡꯁꯤꯕꯅꯦ
ꯀꯩꯕ
ꯅꯨꯡꯁꯤꯕꯅꯦ
ꯎꯝ ꯅꯣꯏꯆꯦ ꯑꯃꯨꯛ ꯆꯪꯉꯛꯑꯕ
ꯅꯨꯡꯁꯤꯗꯨꯅ ꯑꯗꯨꯅꯕꯨ ꯌꯨꯝ ꯐꯥꯎꯗꯡ ꯊꯤꯟꯕꯤꯌꯣꯅ ꯍꯥꯏꯔꯤꯁꯤꯅꯤ ꯃꯤꯅꯨꯡꯁꯤꯒ ꯂꯣꯏꯅꯅ
ꯅꯨꯡꯁꯤꯃꯟꯗꯅ ꯎꯝ ꯅꯣꯏꯆꯦꯁꯦ ꯍꯧꯖꯤꯛ ꯎꯝ ꯑꯣ
ꯀꯅꯥ ꯀꯅꯥ ꯂꯩꯒꯦ ꯅꯪꯗꯤ ꯍꯧꯖꯤꯛꯁꯦ
ꯎꯝ
ꯀꯅꯥ ꯀꯅꯥ ꯂꯩꯔꯤꯅꯣ ꯀꯅꯥ ꯀꯅꯥ ꯂꯩꯔꯤ ꯂꯩꯔꯤꯌꯦ ꯍꯥꯏꯕ ꯅꯪ ꯅꯊꯟꯇꯔꯥ
ꯍꯧꯖꯤꯛ ꯑꯩꯈꯣꯏꯕꯨ ꯂꯣꯏꯔꯦ
ꯑꯥ
ꯇꯨꯝꯅꯤꯡꯉꯦꯕꯣ ꯉꯟꯇ ꯍꯧꯒꯠꯄꯒꯤꯔ ꯈꯪꯗ꯭ꯔꯦ
ꯕꯣꯜ ꯌꯦꯡꯕꯔꯥ ꯅꯪ
ꯉꯔꯥꯡꯗꯣ ꯕꯣꯜ ꯌꯦꯡꯉꯦ
ꯃꯥꯜꯂꯦꯕ ꯅꯁꯛꯇꯣ ꯌꯥꯔꯣꯏꯕ ꯕꯣꯜ ꯌꯦꯡꯉꯗꯤ ꯎꯝ ꯎꯝ
ꯂꯣꯏꯔꯝꯗꯥꯏꯗ ꯅꯦꯠ ꯂꯣꯏꯊꯣꯛꯈ꯭ꯔꯕ ꯋꯥꯅ ꯌꯦꯡꯕꯤꯔꯒ
ꯅꯣꯏ ꯆꯦꯁꯨ ꯉꯔꯥꯡ ꯕꯣꯜ ꯌꯦꯡꯕ꯭ꯔꯣ
ꯌꯦꯡꯉꯦ ꯍꯣꯏ
ꯅꯣꯏ ꯆꯦ
ꯑꯥ
ꯌꯦꯡꯉꯦ
ꯑꯪ
ꯍꯔꯥꯎ ꯔꯝꯃꯅꯤ ꯑꯗꯨꯗꯤ
ꯍꯣꯏ
ꯁꯛꯇꯨꯒ
ꯂꯣꯏꯔꯝꯗꯥꯏꯗ ꯌꯦꯡꯕ ꯐꯪꯗꯕ ꯋꯥꯅꯤꯗ
ꯎꯝ ꯀꯩꯗꯧꯔꯕ ꯂꯣꯏꯔꯝꯗꯥꯏꯗꯅ ꯄꯦꯜꯂꯤꯗ
ꯀꯥꯞꯅꯤꯡꯉꯥꯏꯁꯨ ꯀꯥꯞꯅꯤꯡꯉꯥꯏꯁꯨ ꯌꯥꯎꯗ꯭ꯔꯕ
ꯎꯝ ꯐꯖꯩ ꯅꯣꯏꯅꯤ
ꯌꯥꯝ ꯇꯣꯟꯈ꯭ꯔꯕ ꯄꯨꯟꯁꯤꯅꯦ ꯑꯩꯈꯣꯏꯁꯦ
ꯌꯥꯝ ꯇꯣꯜꯂꯨꯅꯨ ꯌꯥꯝ ꯇꯣꯜꯂꯨꯅꯨ
ꯃꯩ ꯂꯥꯛꯄ꯭ꯔꯣ ꯅꯣꯏ
ꯂꯥꯛꯑ ꯂꯥꯛꯇ꯭ꯔꯣ ꯅꯣꯏꯗ
ꯀꯑꯩꯈꯣꯏꯗꯤ ꯉꯔꯥꯡꯗꯩ ꯂꯥꯛꯇꯦ
ꯀꯩꯒꯤꯅꯣ ꯃꯩ ꯂꯥꯛꯇꯔꯤꯁꯦ
ꯈꯪꯗꯦ ꯂꯥꯛꯅꯤꯡꯗꯕꯩ ꯑꯣꯏꯔꯝꯅꯤ
ꯀꯩ ꯅꯨꯡꯉꯥꯏꯇꯕ ꯂꯩꯔ ꯖꯥꯠꯅꯣ
ꯈꯪꯗꯦꯅꯦ ꯀꯩ ꯅꯨꯡꯉꯥꯏꯇꯕ ꯂꯩꯖꯥꯠꯅꯣ
ꯆꯥꯛ ꯆꯥꯈꯤꯔꯣꯏꯗ꯭ꯔꯣ ꯊꯦꯡꯉꯦꯍꯦ
ꯑꯃꯨꯛ ꯁꯧꯒꯔꯤ ꯏꯟꯖꯥꯡ ꯊꯣꯡꯗꯣꯏꯔꯤꯅꯦ
ꯍꯛꯆꯥꯡ ꯐꯕꯅꯦ ꯑꯗꯨꯅ
ꯑꯧ ꯅꯣꯏꯗ ꯆꯥꯗꯦꯍ ꯁꯧꯒ꯭ꯔꯤꯁꯦ ꯏꯁ ꯆꯥꯗꯦ ꯍꯥꯏ ꯑꯩ ꯄꯥꯎ ꯂꯣꯏ ꯇꯥꯖꯥꯅꯤ
ꯍꯥꯎꯋꯦ ꯁꯧꯒꯔꯤ
ꯎꯝ
ꯍꯥꯎꯔꯝꯃꯅꯤ ꯅꯪ ꯊꯕꯛ ꯆꯠꯒꯗ꯭ꯔꯣ
ꯆꯠꯀꯅꯤ ꯍꯥꯥ
ꯐꯩ ꯐꯩ ꯅꯪ ꯃꯨꯛ ꯅꯨꯡꯉꯥꯏꯕ ꯂꯩꯇꯦꯅꯦ ꯊꯕꯛꯁꯨ ꯆꯠꯄ
ꯊꯕꯛ ꯑꯃꯥ ꯁꯨ ꯇꯧꯕ ꯎꯝ ꯗꯕꯜ ꯗꯕꯜ ꯇꯧꯔꯤꯅꯤꯗ
ꯎꯝ
ꯃꯇꯝ ꯄꯥꯝꯃꯨꯏꯗꯅ
ꯑꯩ ꯉꯔꯥꯡ ꯉꯛꯄꯅꯤꯅꯦ ꯅꯪꯅ ꯑꯗꯨꯃꯥꯏ ꯀꯩꯅꯣ ꯊꯕꯛ ꯆꯠꯂꯒ ꯃꯥꯅ ꯀꯩꯅꯣ ꯃꯦꯁꯦꯖ ꯊꯥꯔꯝꯃꯤꯁꯤꯕꯨ ꯈꯜꯂꯤꯕꯅꯦꯕ ꯑꯗꯩꯗꯤ ꯅꯣꯏ ꯆꯦꯗ ꯑꯦ ꯅꯣꯏ ꯆꯦꯔꯣ ꯑꯣ ꯅꯣꯏ ꯆꯦ ꯑꯣꯏꯔꯝꯒꯅꯤ ꯖꯦꯁ ꯍꯪꯉꯒ ꯃꯥꯗꯤ ꯐ꯭ꯔꯤ ꯂꯩꯕꯅꯦ ꯈꯣꯠꯄꯅꯦ ꯍꯥꯏ ꯐꯝꯃꯒ ꯑꯗꯨꯝ ꯂꯩꯕꯅꯦ ꯍꯥꯏ ꯑꯗꯥꯏꯗꯨ ꯑꯁ ꯂꯣꯢꯔꯦ ꯅꯣꯢ ꯊꯕꯛꯇꯤ ꯀꯃꯥꯏ ꯀꯔꯤ ꯊꯕꯛ ꯑꯣꯏꯔꯤꯖꯥꯠꯅꯣ ꯑꯗꯨꯗꯤ
ꯑꯉꯥꯡ ꯁꯥꯟꯅꯐꯝ ꯑꯣꯏꯕꯀꯣ
ꯑꯁ ꯑꯁꯦꯡꯕꯔꯣ
ꯑꯥ
ꯅꯨꯡꯉꯥꯢꯅꯦ ꯑꯗꯨꯗꯤ
ꯇꯕ
ꯑꯣ ꯑꯣ
ꯑꯉꯥꯡ ꯉꯔꯥꯡꯗꯣ ꯄꯨꯡ ꯄꯨꯡ ꯑꯍꯨꯝ ꯑꯗꯨꯋꯥꯏꯗꯒꯤ ꯒꯤ ꯂꯥꯛꯄ ꯍꯧꯋꯦꯕ ꯉꯔꯥꯡꯗꯣ
ꯑꯣ
ꯐ꯭ꯔꯤ ꯂꯩꯕ
ꯑꯣꯆꯥ ꯆꯥ ꯐꯩ ꯐꯩ ꯑꯗꯨꯃꯥꯢꯟ ꯂꯩꯕꯤꯌꯣ
ꯎꯝ
ꯑꯩꯗꯤ ꯅꯪꯗꯣ ꯀꯩꯅꯣꯒꯨꯝꯕꯗ ꯇꯣ ꯇꯧꯕ꯭ꯔꯥ ꯈꯜꯂꯒ ꯈꯜꯂꯨꯕꯅ ꯑꯃꯅꯤꯅꯦ
ꯑꯗꯨꯅꯦ ꯈꯜꯂꯨꯕꯅ ꯑꯃ ꯑꯣꯏꯔꯛꯄꯅ ꯑꯃ
ꯑꯣ ꯍꯥꯏ ꯇꯔꯦ ꯅꯣꯏ ꯆꯦꯁꯨ ꯆꯥꯛꯆꯥ ꯇꯣꯛꯑꯒ ꯆꯠꯇꯣꯏꯔꯣ
ꯑꯧ ꯆꯥꯕ ꯂꯣꯏꯔꯦ
ꯆꯠꯅꯕꯈꯛ ꯉꯥꯏꯔꯦ ꯃꯥꯁꯨ
ꯎꯝ
ꯎꯝ ꯇꯥꯏꯀꯣ ꯅꯪꯁꯨ ꯆꯠꯇꯣꯢꯅꯤꯅꯦ ꯑꯗꯨꯁꯤ
ꯑ ꯊꯣꯡꯃꯤꯅꯈ꯭ꯔꯅꯤ ꯢꯕꯥꯅꯤ ꯍꯣꯔꯦꯟ
ꯑꯣ ꯃꯥ ꯑꯣꯛꯇꯣ ꯅꯪꯅ ꯈꯣꯡ
ꯑꯩꯅ ꯈꯣꯡ ꯑꯩꯈꯣꯏꯗꯤ ꯏꯁꯥ ꯈꯔ ꯐꯕꯅꯤꯅ
ꯎꯝ ꯈꯔ ꯀꯪꯅꯕ ꯇꯧ ꯅꯪꯗꯣ ꯅꯣꯏ ꯁꯤꯗꯤ ꯌꯦꯡꯕ ꯌꯥꯗ꯭ꯔꯦ ꯌꯥꯔꯕꯅꯦ ꯑꯗꯨꯗꯒꯤ ꯑꯃꯨꯛ ꯅꯣꯢ ꯆꯦꯗꯨ ꯆꯥꯛ ꯌꯥ ꯌꯥꯝ ꯄꯤꯖꯧꯅꯦ
ꯆꯥꯏꯗ ꯃꯣꯏꯁꯨ
ꯑꯁꯃꯥ ꯆꯥꯔꯁꯨ ꯅꯪꯉꯣꯟꯗꯩꯗꯤ ꯌꯥꯗꯦ